ꯑ
ꯇꯥꯏ ꯇ ꯍꯥꯏꯥꯏ ꯇ
ꯑꯗꯣ ꯑꯩꯒꯤ ꯑꯩꯒꯤ ꯂꯤꯁꯥꯖꯉꯛꯀꯗ꯭ꯔꯣ
ꯎꯝ
ꯑꯗꯣ ꯑꯩ ꯀꯩꯅꯣꯗꯦ ꯍꯥ
ꯍꯥꯥ ꯑꯦ ꯀꯟꯗꯤꯀꯥꯗꯤ ꯅꯅ ꯄꯥꯏꯈꯤꯗꯣꯏ ꯅꯃꯥꯏꯅ ꯂꯩꯇ꯭ꯔꯣ
ꯈꯪꯗꯦ ꯑꯗꯨ ꯑꯩ ꯍꯥꯟꯅ ꯅꯣꯏꯅ ꯀꯩꯅꯣ ꯁꯦꯝꯃꯀꯥꯟꯗ ꯍꯥꯞꯄ ꯗꯅ ꯑꯣ
ꯑꯦꯀꯣꯟꯃ ꯇꯍ ꯄꯦꯑ
ꯑꯗꯣ ꯑꯗꯣ ꯅꯪꯅ ꯅꯠꯇ꯭ꯔꯨ ꯁꯤꯁꯦ ꯍꯥꯡꯈꯤꯕꯗꯣ
ꯃꯥꯅꯦ ꯀꯩꯅꯣ ꯑꯗꯨꯗꯣ ꯍꯥꯞꯇ꯭ꯔꯤꯌꯦꯗꯣ ꯅꯪꯒꯤꯅꯣ ꯄꯩꯁꯥ ꯆꯪꯉꯝꯗꯥꯏ ꯍꯥꯞꯄ ꯀꯗꯅꯦ
ꯑꯣ ꯃꯤ ꯍꯥꯍꯕ ꯁꯥꯟꯅꯕꯒ ꯆꯪꯗꯧꯔꯒꯩꯥꯁꯦ
ꯃꯤ ꯑꯩꯒ ꯅꯪꯒ ꯋꯥꯔꯤ ꯁꯥꯟꯅꯩꯁꯦ ꯍꯧꯖꯤꯛ ꯅꯨꯃꯤꯠ ꯃꯉꯥꯅꯤꯔꯝꯅꯤ ꯂꯩ ꯀꯥꯟꯗ ꯌꯥ ꯆꯪ ꯃꯌꯥ ꯆꯪꯉꯛꯅꯤꯗꯒꯤ ꯑꯗꯨꯅꯤꯗ ꯅ ꯀꯥꯏ
ꯅꯁꯤ ꯍꯦ ꯀꯥꯏꯗꯅ ꯁꯤꯤꯁꯀꯣ ꯀꯥꯒꯗꯕ ꯃꯁꯤꯁꯀꯣ ꯀ ꯆꯠ ꯀꯗꯕꯅꯦ ꯍ ꯇꯥꯏ ꯃꯁꯀꯗ ꯑꯗꯨ ꯈꯪꯗꯦ ꯁꯤ ꯄ꯭ꯔꯖꯦꯟꯇꯦꯁꯟ ꯂꯩꯈꯣꯗꯤ ꯇꯧꯕꯅꯦ ꯑꯗꯨꯗ ꯆꯠꯇꯕꯁꯨ ꯌꯥꯏꯊꯣꯛꯑꯤ ꯁꯤ
ꯇꯥꯟꯁꯤ ꯁꯀꯨꯜ ꯆ ꯀꯕꯥꯟꯁꯤ ꯁꯤ ꯂꯩꯕ꯭ꯔꯣ ꯊꯕꯛ ꯆꯠꯈ꯭ꯔꯕꯣ ꯊꯕꯛ ꯆꯠꯈ꯭ꯔꯕꯣ
ꯃꯁꯨ ꯀ ꯀ ꯑꯗꯨ ꯊ ꯑꯩ ꯐꯤꯖꯥꯏꯔꯣꯝꯗ ꯂꯥꯛꯏꯅꯦ
ꯑꯣ ꯐꯣꯟ ꯃꯩꯈ ꯌꯥꯎꯗꯨꯒ
ꯎꯝ ꯐꯣꯟ ꯃꯩ ꯌꯥꯎꯗꯕꯩꯅꯤ ꯉꯁꯥꯏꯒꯤ ꯆꯠꯇ꯭ꯔꯤꯁꯦ ꯑꯗꯣ ꯌꯥꯎꯗ꯭ꯔꯁꯨ ꯑꯗꯨꯝ ꯐꯣꯔꯇꯤꯟ ꯌꯥꯕꯅꯤꯒ꯭ꯔꯦ ꯌꯥꯔꯦ
ꯐꯣꯔꯇꯤꯟ ꯃꯩ ꯐꯣꯔꯇꯤꯟꯁꯤ ꯌꯥꯝꯃꯟꯈ꯭ꯔꯕ
ꯎ
ꯑꯩꯁꯦ ꯐꯅꯅ ꯇꯥꯏꯕꯤꯔ
ꯑꯗꯤ ꯄꯔꯣ ꯇ ꯇ ꯇ ꯎꯝ ꯈꯔ ꯈ ꯊꯣꯛꯒꯅꯦ ꯇꯣꯞ ꯇꯣꯁꯦ ꯊꯥꯎꯖꯟ
ꯑꯅꯅꯅ
ꯍꯦ
ꯅꯪꯒꯤꯗꯨꯗꯤ ꯌꯥꯗ꯭ꯔꯤꯗꯨꯅꯤ ꯀꯨꯏꯅ ꯍꯥꯞꯄꯁꯨ ꯋꯥꯔꯤ ꯑ ꯑꯃꯝꯇ ꯁꯥꯟꯅꯗ꯭ꯔꯕꯩꯅꯦꯕ ꯇꯥꯝꯁꯤꯟꯒꯤ ꯌꯥꯔꯝꯃꯅꯤ ꯑꯩ ꯌꯥꯔꯕꯅꯤꯅ ꯇꯥꯝꯁꯤꯅ ꯍꯥꯟꯕꯅꯦꯕ ꯑꯩꯉꯣꯟꯗꯒꯤ
ꯎꯝ
ꯅꯨꯡꯉꯥꯏꯔꯦ ꯅꯨꯡꯉꯥꯏꯔꯦ ꯑꯩꯁꯨ ꯐꯣꯟ ꯇꯧꯔ ꯄꯩꯁꯥ ꯃꯌꯥꯝ ꯐꯪꯒꯅꯤ
ꯅꯪꯗꯤ ꯑꯍꯥꯟꯕ ꯇ ꯑꯣꯏꯔꯣ ꯑꯗꯨꯅ ꯑꯩꯉꯣꯟꯗ ꯑꯗꯨꯗꯪꯗꯤ ꯇꯧꯕ ꯌꯥꯕ
ꯑꯩꯒꯤ ꯇꯧꯕ ꯌꯥꯔꯦ ꯍꯥꯏꯕ ꯉꯔꯥꯡꯗ ꯌꯥꯔꯦ ꯉꯔꯥꯡ ꯌꯥꯔ ꯂꯩꯔꯝꯃꯦꯕ ꯃꯤ ꯃꯉꯥꯗꯅꯅꯦ ꯋꯥꯔꯤ ꯀꯨꯟꯊ꯭ꯔꯥꯔꯛ ꯁꯥꯟꯅꯕꯅꯦ ꯌꯥꯔꯝꯃꯦꯕꯁ ꯅꯍꯣꯏ ꯃꯥꯏꯅ
ꯑ
ꯅꯗꯣ ꯑꯦ ꯍꯥꯏꯌꯨ
ꯑꯦ ꯃꯤ ꯃꯤ ꯀꯩꯅꯣ ꯃꯤ ꯃꯉꯥꯗ ꯋꯥꯔꯤ ꯀꯨꯟꯊ꯭ꯔꯥꯔꯛ ꯁꯥꯟꯅꯕ ꯌꯥꯏꯗ
ꯑꯥ
ꯀꯩꯅꯣ ꯃꯤ ꯃꯉꯥꯗ ꯋꯥꯔꯤ ꯀꯨꯟꯊ꯭ꯔꯥ
ꯁꯤ ꯑꯦꯞꯁꯦ ꯄꯥꯏꯕꯅꯦ ꯌꯦꯡꯉꯣꯗꯅ ꯃꯉꯥꯗꯣ ꯀꯨꯟꯊ꯭ꯔꯥꯗ ꯌꯦꯟꯊꯣꯛꯑ ꯊꯛꯁ ꯂꯥꯎꯅ ꯑꯗꯨꯗꯤ ꯀꯌꯥꯔꯛ ꯌꯥꯏ ꯑꯗꯨ ꯅꯠꯇ꯭ꯔꯁꯨ ꯃꯣꯏꯗꯤ ꯃꯪꯁꯥꯟꯅ ꯑꯗꯨꯁꯨ ꯁꯥꯟꯅꯕꯅꯤꯅ
ꯑꯃꯃꯥꯏ ꯆꯦꯅꯥꯎꯖꯤ ꯆꯦꯇꯤ ꯄꯤꯀꯥ ꯍꯥꯏꯕ꯭ꯔꯥ ꯃ ꯑꯗꯨꯝ ꯁꯥꯟꯅꯗ ꯁꯥꯟꯅꯩꯗꯥꯏꯅꯦ
ꯑꯥ ꯃꯣꯏꯁꯨ ꯂꯣꯏ ꯂꯣꯏꯅꯝꯅꯦ ꯁꯅꯥꯥꯎꯎ ꯂꯣꯏꯕꯁꯨꯨ ꯃꯥꯅ ꯑꯗ ꯑꯩꯅ ꯑꯃꯨꯛ ꯇꯧꯔꯅꯤ ꯍꯧꯖꯤꯛ ꯑꯩꯈꯣꯏ ꯅꯅꯥꯥꯟꯎ ꯊꯕꯛꯁꯨ ꯆꯠꯁꯦ ꯅꯅꯥꯍꯎ ꯊꯕꯛꯁꯨ ꯆꯠꯈ꯭ꯔꯕꯅꯤꯅ ꯎꯗ꯭ꯔꯣꯗ
ꯉꯥ ꯊꯕꯛꯁꯨ ꯌꯥꯎꯕ꯭ꯔꯥ ꯑꯩꯁꯦ
ꯌꯥꯎꯕꯅꯤ ꯌꯦꯡꯉꯨ ꯃꯜꯂꯨꯔꯦ ꯃꯁꯛꯇꯣ ꯅꯣꯏꯅ ꯃꯥꯣꯏ ꯁꯨꯕꯐꯝꯗꯨꯗ
ꯑ ꯆꯣꯈꯠ ꯀꯥꯎꯁꯨ ꯌꯥꯏꯔ ꯋꯥ
ꯑ
ꯀꯥꯏꯅ ꯂꯩꯕ ꯂꯩꯇꯦ ꯈꯨꯃꯥꯡꯒ ꯏꯣꯝ ꯆꯅꯥꯋ ꯍꯒꯠꯇꯪꯂꯤ ꯎꯦ ꯃꯆꯅꯥꯎ ꯌꯥꯎꯕ꯭ꯔꯣ
ꯌꯥꯅ ꯍ ꯏꯦ ꯂꯎ ꯆꯈꯤꯕ
ꯃꯥ ꯑꯗꯨꯒꯤꯗ ꯈꯨꯃꯥꯡ ꯉꯁꯥꯏ ꯀꯧꯈ꯭ꯔꯤꯗ
ꯑꯥ ꯑꯩꯈꯣꯏ ꯃꯃꯥꯏ ꯃꯍꯨꯠꯅꯤꯅ ꯃꯃꯥꯗꯣ ꯂꯧꯁꯥꯛ ꯐꯥꯕ ꯆꯠꯀꯗꯕꯥ ꯂꯧꯁꯥꯛ ꯐꯥꯕ ꯆꯠꯀꯗꯕ ꯇꯧꯕ ꯃꯃꯥꯗꯣ
ꯑꯥ
ꯆꯠꯈ꯭ꯔꯕꯅꯦ ꯑꯗꯣ ꯑꯩꯈꯣꯏ ꯃꯥꯕꯨ ꯁꯐꯥꯟ ꯆꯠꯀꯗꯕꯗꯨꯗ ꯃꯥꯁꯨ
ꯅꯪ ꯏ ꯂꯩ ꯆꯥꯔꯒꯕꯨ ꯂꯩ ꯊꯕꯛꯅꯦ ꯅꯪ ꯊꯕꯛ ꯁꯨꯕ ꯂꯥꯛꯏꯕ ꯅꯠꯇ꯭ꯔꯣ ꯅꯪ ꯊꯕꯛ ꯁꯨꯕ ꯀꯩꯗꯧꯒꯦ
ꯇꯪꯒꯤ ꯆꯔꯠꯇ ꯐꯇꯒꯔ ꯎꯝ ꯁꯤ ꯁ
ꯇꯟꯗꯁ
ꯅꯪ ꯅꯠꯇꯗꯤ ꯇꯧꯕ ꯌꯥꯔꯃꯦ ꯍꯥꯏꯕ ꯑꯗ ꯄꯨ ꯄꯨꯗꯨꯦꯁ ꯆꯨꯝꯃꯔꯣ ꯆꯧꯕꯤꯒꯤꯁꯨ ꯐꯣꯟ ꯇꯧ ꯌꯥꯔꯝꯃꯦ ꯅꯪꯒꯤꯁꯨ ꯌꯥꯔꯀꯅꯤ ꯎꯝ ꯁꯨꯁꯤꯗꯝ ꯄ ꯃꯕ
ꯎ ꯑꯁꯨ ꯃꯅꯕꯤ ꯏꯃꯥꯟꯅꯕꯤ ꯊꯕꯛ ꯈꯔ ꯂꯩꯇꯕꯗ ꯃꯥꯒꯤ ꯐꯣꯟꯗꯗꯒꯤ ꯆꯤꯡꯉꯒ ꯇꯧꯒꯦ꯭ꯔ ꯆꯦꯁꯦ ꯍꯥꯞꯄꯒ ꯇꯧꯕ ꯌꯥꯒꯗ꯭ꯔꯥ
ꯑꯩ ꯃꯅꯦ ꯇꯧꯧꯕꯗꯕ
ꯅꯠꯇ ꯏꯃꯥꯟꯅꯕꯤꯅꯦ
ꯑꯥ ꯅꯪꯅ ꯅꯪꯒꯤ ꯐꯣꯟꯗꯣ ꯇꯧꯕ ꯌꯥ ꯀꯗ ꯌꯥꯅꯤ
ꯎꯝ ꯑꯩ ꯍꯦꯟꯗꯣꯡꯗꯦ ꯆ ꯆꯂꯁꯦ ꯆꯜꯂꯨ ꯑꯩ ꯁ꯭ꯀꯨꯜ ꯆꯠꯇꯣꯏ ꯑꯩ ꯊꯕꯛꯁꯨ ꯌꯥꯎꯗꯦ ꯑꯩꯁ ꯆ ꯑꯥꯒꯅꯅꯥꯕ ꯑꯩ ꯆ ꯆꯥꯔꯗ ꯀ ꯌꯥ ꯍꯥꯏꯕ
ꯌꯥꯅꯤ ꯁꯤꯁꯨꯕꯤꯗꯤ ꯌꯥꯅꯤ
ꯑ ꯅ ꯑ ꯂꯥꯎꯑꯣ ꯊ ꯇꯕꯨꯇ ꯅ ꯂꯑꯣ ꯏ ꯐꯅꯦꯦꯀꯗ ꯀꯩꯅ ꯍꯅ ꯆꯕꯃ ꯆꯅꯦ
ꯅꯣꯏꯗꯣ ꯐꯠꯇꯟꯗꯨ ꯃꯅ ꯃꯤꯅ ꯂꯩꯖ꯭ꯔꯥ ꯊꯕꯛ ꯃꯄꯨꯅ
ꯔ ꯃꯥ ꯂꯩꯅꯦ ꯑꯣꯏ ꯃꯨꯣꯏꯛꯁꯨ ꯑꯃꯨꯣꯏ ꯉꯔꯥꯡ ꯁꯤꯡꯖꯨꯒ ꯆꯥꯏꯗ ꯊꯕꯛ ꯄꯨꯅꯥ ꯂꯩꯔꯥ ꯎꯝ ꯑꯣ ꯃꯥꯅꯦ ꯎꯝ ꯃꯅꯨꯡ ꯆ ꯣꯂ ꯕꯣꯔꯥ ꯃ ꯈꯔꯗ ꯆꯥꯕꯟꯗ ꯑꯩꯈꯣꯏꯗꯤ ꯃ ꯊꯤ ꯑꯃꯃꯝ ꯑꯩꯈꯣꯏ ꯊꯕꯛꯁꯦꯣꯏꯒꯤ ꯐꯥꯖꯔꯗ ꯅꯉꯅ ꯂꯧꯕꯤꯔꯀꯦ ꯍꯥꯏꯠꯇ
ꯇꯨꯡꯃ ꯁꯥꯇ꯭ꯔ ꯁꯥꯠ꯭ꯔ ꯍ ꯇ ꯇꯨꯏ ꯅꯎꯔꯖꯔꯣ
ꯁꯨꯁ ꯇ ꯑꯗꯤ ꯀ ꯂꯪꯒꯅꯤ
ꯀꯟꯕꯅꯤꯅ ꯉꯝꯅꯤ ꯍꯥꯏꯔꯤꯁꯤꯦ ꯃꯣꯏ ꯑꯩ ꯃꯌꯥꯝ ꯍꯥꯟꯅꯩ ꯊꯕꯛ ꯁꯨꯕ ꯃꯌꯥꯝꯗꯣ ꯃꯣꯏꯗꯤ ꯍ ꯍꯩꯗꯣꯏꯅꯦ ꯑꯩꯈꯣꯏꯗꯤ ꯃꯣꯏꯃꯛꯇ ꯌꯥꯎꯖꯕꯗꯤ ꯀꯩꯅꯣ ꯑꯩꯈꯣꯏ ꯃꯤ ꯉꯥꯛꯇꯅꯦ ꯑꯗꯨꯐꯧ ꯌꯥꯔꯣꯏꯗ꯭ꯔꯣ
ꯁꯦꯠꯅꯤꯃꯛ ꯃꯊꯪ ꯈꯗꯥꯥꯏꯏꯗꯅ ꯑꯥ ꯑꯣ ꯑꯗꯨ ꯈꯣꯏ ꯑꯃ ꯀꯩꯅꯣ ꯑꯃ ꯐꯠꯇꯦ ꯃꯈꯪ ꯃꯈꯥꯁꯦ ꯑꯃꯃꯝꯈꯛ ꯇꯥꯏ
ꯔꯝꯕꯥꯍꯣ
ꯅ ꯃꯗ ꯐꯅꯦ ꯀꯦꯠꯇꯑꯇ
ꯦꯛ ꯃꯔꯤ ꯇꯥꯏꯕꯁꯨ ꯌꯥꯎꯏ ꯑꯍꯨꯝ ꯈꯛ ꯇꯥꯏꯕꯁꯨ ꯌꯥꯎꯏ ꯃꯉꯥ ꯇꯥꯏꯕꯁꯨ ꯌꯥꯎꯏ
ꯄꯨꯨꯡꯟꯦꯌꯥꯗꯒꯗ ꯃꯍꯅꯦ ꯊꯖꯤ ꯇꯑ ꯑꯗꯨ
ꯇ ꯔꯨ ꯃ ꯍꯂꯣ ꯌꯥ ꯍꯧꯖꯤꯛ ꯑꯌꯨꯛꯇ ꯎꯝ
ꯇ ꯍꯅ ꯀꯌꯥ
ꯑꯌꯨꯛꯇ ꯐꯅꯦꯛ ꯑꯅꯤ ꯏꯔꯝꯃꯅꯤ ꯅꯨꯡꯊꯤꯟꯗꯅ ꯑꯉꯝꯕ ꯃꯔꯤꯗ ꯑꯍꯨꯝꯂꯥ ꯃꯉꯥꯔꯥ ꯃꯉꯥꯗꯤ ꯐꯥꯔꯣꯏꯗ ꯅꯨꯡꯊꯤꯟꯗꯗꯤ ꯑꯍꯣꯡꯒꯨꯝꯕ ꯃꯔꯤꯒꯨꯝꯕ ꯍꯥꯏꯪ
ꯐꯅꯌꯥꯝ ꯐꯅꯝ ꯅ ꯅ ꯁ꯭ꯀꯨꯜꯁꯤꯠꯇ꯭ꯔꯗꯤ ꯐꯅꯌꯥꯝ ꯐꯅꯌꯥꯝ ꯇꯥꯏꯕ ꯌꯥꯅꯤꯅꯦ
ꯄꯨꯖ ꯇ ꯑꯗꯨꯅꯤꯌꯥ ꯑꯟꯅꯤ ꯊꯕꯛ ꯆꯠꯇ ꯊꯕꯛ ꯂꯩꯇꯗꯤ ꯑꯩꯈꯣꯏ ꯀꯥꯟꯗꯁꯤꯗꯤ ꯊꯥꯔꯣꯏꯌꯦ ꯑ ꯑꯅꯤꯇꯥ ꯑꯦ ꯔ ꯔ ꯄ ꯊꯥꯕꯅꯨ ꯄꯤꯅꯤꯕꯃ
ꯀꯩꯅꯣ ꯍꯥꯏꯁꯤꯕ
ꯑꯩ ꯑꯎ ꯀ ꯇꯔ ꯇꯏꯅꯤ ꯄꯅꯥ ꯀꯗ
ꯑꯗꯨꯗꯤ ꯊꯕꯛ ꯁꯨꯗ ꯌꯥꯎꯔꯨꯔꯣ ꯂꯩꯕꯥꯛ ꯍꯣꯟꯕꯗꯣ ꯂꯩꯕꯥꯛ ꯑꯃ ꯊꯥꯡꯒꯠ
ꯌꯥꯔ ꯂꯩꯒꯦꯗ ꯇꯕꯤ ꯀꯣꯏꯔꯒꯒꯨꯝꯕ ꯂꯩꯒ ꯇꯕꯅꯦ ꯑꯩꯁꯦ
ꯑꯗꯨ ꯍꯥꯏꯌꯣꯑꯣ ꯆꯥꯇ꯭ꯔꯨꯛ ꯌꯥꯡꯈꯩꯗꯨ ꯁꯥꯔꯛꯑꯅꯨ ꯑꯩꯗꯤ ꯌꯥꯝ ꯁꯨꯝꯕꯅꯤꯅ ꯆꯥꯇ꯭ꯔꯨꯛꯇꯨꯗꯤ ꯄꯤꯔꯣ ꯆꯠꯂꯒꯦ ꯍꯥꯏꯌꯣ
ꯁꯍꯔꯒꯨꯝꯕ ꯑꯝꯇ ꯂꯩꯗ꯭ꯔꯗꯤ ꯌꯥꯔꯣꯏ
ꯐꯅꯦꯛ ꯑꯅꯤ ꯇꯥꯕꯗ ꯋꯥꯔꯤꯅ ꯇꯣꯛꯊꯣꯛꯏ ꯍꯕꯜ
ꯐꯂꯩ ꯑꯅꯤ ꯇꯥꯕꯗ ꯋꯥꯕ ꯅ ꯄꯦ ꯃꯤꯗꯤ ꯐꯅꯦꯛ ꯇꯥꯔꯦ ꯇꯥꯔꯦ ꯐꯔ ꯇꯥꯅꯩꯁꯤꯗꯤ ꯅꯪꯗꯤ ꯅꯪꯗꯤ ꯅꯕ ꯃꯑꯣꯡꯅꯤꯅꯦ ꯑꯩ ꯅꯪ ꯉꯥꯟꯗꯩ ꯐꯅꯩ ꯇꯥꯏꯗꯨ ꯋꯥꯗꯕ꯭ꯔꯥ ꯋꯥꯔꯝꯗꯧ ꯃꯥꯟꯗꯦꯅ ꯈꯜꯂꯦ ꯑꯗꯨ ꯅ ꯌꯥꯝꯕ
ꯏ ꯌꯥꯋꯥꯂꯦ ꯏ ꯈ꯭ꯋꯥꯡ ꯐꯅꯦꯛꯇꯨꯒ ꯆꯤꯡꯕꯗꯤ ꯃꯈꯨꯠꯁꯤꯅ ꯆꯤꯡꯕꯁꯨ ꯅꯝꯗꯦ
ꯁꯤꯒꯨꯝꯕꯗꯤꯗ ꯌꯥꯝꯅ ꯉꯜꯂꯦ ꯁꯤꯒꯨꯝꯕ ꯐꯅꯦꯛ ꯊꯥꯕ ꯍꯥꯏꯁꯦ ꯂꯨꯝꯕꯒ ꯌꯥꯎꯋꯦ ꯐꯅꯦꯛꯁꯦ ꯂꯔꯨꯝꯕꯔꯨꯝꯕ ꯀꯤꯅꯥꯔꯣ ꯀꯤꯅꯥꯔꯣꯝꯃꯤ ꯐꯅꯛꯇꯣ ꯌꯥꯝ ꯂꯨꯝꯃꯦꯕ ꯂꯨꯝꯕꯗꯤ ꯃꯗꯣ ꯑꯗꯨꯒ ꯊꯥꯡꯒꯠꯕꯤꯔꯛꯄꯗꯤ ꯃꯈꯨꯠꯇꯣ ꯋꯥꯔꯝꯃꯅꯦꯅ ꯑꯃ ꯇꯥꯔꯒ ꯆꯠꯂꯣ ꯆꯠꯂꯣ ꯣꯇꯣꯛ ꯍꯥꯇꯣ ꯉꯥꯏꯍꯥꯛꯇꯪ ꯄꯣꯠꯊꯥꯔꯨꯔꯣ ꯍꯥꯏꯔꯒ ꯃꯌꯨꯝ ꯆꯪꯈꯁꯦ ꯁꯨꯡꯍꯟ ꯍꯜꯂꯛꯑꯣꯏꯀꯣ
ꯀ ꯣꯁꯥ ꯣꯁꯅ ꯍꯂ ꯑꯥ ꯎꯝ ꯅ ꯐꯅꯦ ꯌꯥꯔꯗꯗꯤꯗꯗꯤ ꯆꯗ꯭ꯔꯤ ꯆꯦꯟꯁꯤꯟꯗ꯭ ꯍꯥꯏꯔꯃꯦ ꯁꯤꯖꯟꯗ꯭ꯔꯤꯃ ꯑꯗꯣ ꯃꯥ ꯄꯥꯝꯃꯦ ꯍꯥꯏꯕ ꯑꯦꯐꯇꯣ ꯌꯥꯎꯗ꯭ꯔꯦ ꯍꯥꯞꯀꯦ ꯍꯥꯏꯕꯅꯤ ꯑꯩꯅ ꯐꯣꯟ ꯇꯧꯕ ꯌꯥꯔ ꯀꯥꯟꯗ ꯍꯥꯏꯔꯛꯀꯦ ꯑꯗꯨꯒ ꯍꯥꯞꯄꯣꯅ ꯍꯥꯏꯈꯤꯕꯅꯤ
ꯁꯖ ꯑꯣ ꯃꯇꯦꯡ ꯇꯦꯛꯇꯅ ꯑꯗꯨꯝ ꯁ ꯇꯧꯕ ꯈꯔ ꯈꯔ ꯉꯝꯗ ꯊꯣꯡꯖꯤꯜꯂꯒ ꯑꯗꯨꯝꯁꯨ ꯇꯥꯕꯤꯌꯨꯀꯣ ꯋꯥꯡꯉꯦꯕꯗꯤ ꯁꯝꯕꯗꯣ ꯅꯨꯡꯉꯥꯏꯇꯦꯕ ꯃꯣꯏꯗꯤ ꯒꯅ ꯃꯥ ꯇꯣꯄꯤꯒꯤ ꯐꯣꯟ ꯑꯣꯏꯁꯤꯅꯕꯗ꯭ꯔꯣ
ꯌꯥꯔꯦ ꯃꯥꯏꯁꯨ ꯉꯁꯤ ꯌꯥ ꯂꯩꯔꯝꯃꯦ ꯑꯗꯨꯗꯤ ꯃꯥ ꯐꯣꯟꯁꯨ ꯃꯥꯁꯨ ꯐꯣꯟ ꯇꯧꯔꯛꯀꯦ ꯍꯥꯏꯌꯣ ꯍꯥꯏꯁꯦ ꯑꯩꯒꯤ ꯃꯥꯏ ꯐꯣꯟ ꯋꯥꯔꯤ ꯁꯥꯟꯅꯕꯁꯨ ꯇꯥꯗꯕꯕꯁꯤꯕꯣ ꯍꯥꯏꯕ
ꯎꯝ ꯅꯪꯅ ꯂꯩꯅꯔ ꯁꯟꯗꯣꯛꯀꯣꯏꯔꯣ ꯑꯗꯨꯗꯤ
ꯅꯣ ꯃꯣꯏ ꯐꯣꯟ ꯐꯣꯟ
ꯒ ꯁꯤ ꯃ ꯃꯅ ꯍꯥꯏ ꯐꯗꯕ ꯁꯤꯝ ꯆ ꯃꯠꯇ ꯃ ꯀꯥ ꯃꯥ
ꯇꯥꯔ ꯇꯥꯔ ꯇꯥꯉꯗꯤ ꯑ ꯇꯥꯔ ꯊꯥꯃ ꯊꯃꯦꯒꯔꯣ ꯎꯝ